ꯇꯥꯕ꯭ꯔꯥ
ꯇꯥꯏꯌꯦ ꯇꯥꯏꯌꯦ ꯇꯥꯏꯌꯦ
ꯑꯣ ꯅꯦ ꯋꯥ ꯏꯅꯨꯡ ꯅꯨꯡꯉꯥꯏꯇꯕ ꯃꯥꯜꯂꯦ
ꯎꯝ ꯍꯧꯖꯤ ꯁꯅꯤ ꯈꯔ ꯅꯨꯡꯉꯥꯏꯇꯕ ꯈꯪꯗꯦ ꯑꯩꯈꯣꯏ ꯥꯡꯁꯤꯡꯁꯨ ꯑꯩꯈꯣꯏꯒꯤ ꯑꯦꯐꯥꯏ ꯁꯦꯝꯃꯒ ꯁ ꯏꯝꯁꯣꯒꯣ ꯌꯥ
ꯉꯥꯏꯈꯣꯅꯦ ꯔꯥꯀꯦꯁ ꯅꯪ ꯀꯩꯅꯣ ꯇꯧꯕ꯭ꯔꯣ ꯃꯩꯇꯩ ꯃꯌꯦꯛ ꯇꯧꯔꯛꯄ꯭ꯔꯥ ꯕꯪꯒꯥꯂꯤ ꯇꯧꯔꯛꯄ꯭ꯔꯥ
ꯎꯝ ꯑꯩꯁꯨ ꯁꯦ ꯕꯦꯡꯒꯥꯂꯤ ꯇꯧꯔꯛꯑꯦ ꯑꯗꯣ ꯑꯩꯈꯣꯏꯁꯦ ꯀ꯭ꯂꯥꯁ ꯊ꯭ꯔꯤꯗ ꯈꯛꯇꯪ ꯃꯩꯇꯩ ꯃꯌꯦꯛꯁꯦ ꯌꯥꯎꯔꯛꯑꯦ ꯑꯣꯡꯂꯤ ꯀ꯭ꯂꯥꯁ ꯊ꯭ꯔꯤ ꯑꯗꯨꯒ ꯕꯦꯡꯒꯥ ꯃꯩꯇꯩ ꯃꯌꯦꯛ ꯅꯪꯗ꯭ꯔꯦ ꯑꯈꯣꯏꯒꯤ ꯍꯦꯛ ꯃꯊꯪꯗꯒꯤ ꯃꯩꯇꯩ ꯃꯌꯦꯛꯁꯦ ꯇꯥꯕ ꯃꯥꯜꯂꯤ
ꯑꯃ ꯅꯪ ꯃꯩꯇꯩ ꯃꯌꯦꯛꯇꯤ ꯈꯪꯕ꯭ꯔꯥ
ꯑꯣ ꯀꯥ ꯁꯤꯗ ꯄꯤꯇꯝꯕ꯭ꯔꯥꯗ ꯑꯗꯨꯒ ꯑꯃꯨꯛ ꯑꯉꯥꯡ ꯇꯨꯏꯁꯟ ꯇꯧꯕꯒꯤ ꯃꯩꯇꯩ ꯃꯌꯦꯛꯁꯦ ꯑꯗꯨꯝ ꯈꯪꯉꯤ
ꯑꯗꯣ ꯑꯩ ꯀꯩꯅꯣꯝꯇ ꯍꯪꯒꯦꯅꯦ ꯃꯩꯇꯩ ꯃꯌꯦꯛ ꯈꯪꯉꯗꯤ ꯕ꯭ꯔ ꯀ꯭ꯔꯥ ꯇ꯭ꯔꯥ ꯁꯨꯃꯥꯏꯅ ꯍꯥꯏꯕꯗ ꯑꯄꯨꯟ ꯇꯞꯄ꯭ꯔꯥ ꯅꯠꯇ꯭ꯔꯒ ꯇꯔ ꯀꯔ ꯍꯥꯏꯕꯗꯨꯗꯤ ꯑꯄꯨꯟ ꯇꯞꯇꯕ꯭ꯔꯥꯕ
ꯑꯩꯅ ꯊꯦꯡꯅꯕꯗꯗꯤꯀꯣ
ꯑꯥ
ꯕ꯭ꯔꯥ ꯇ꯭ꯔꯥ ꯍꯥꯏꯕꯗꯣ
ꯎꯝ
ꯑꯗꯨꯗꯤ ꯑꯄꯨꯟ ꯇꯞꯄꯦ ꯑꯗꯨꯒ ꯀꯔ ꯍꯥꯏꯕ ꯅꯪꯗꯣ
ꯀꯔ ꯀꯔ ꯀꯔ ꯈꯛꯇꯔꯣ
ꯈꯣꯏ ꯀꯔ ꯇꯔ ꯀꯥꯏ ꯍꯥꯏꯕꯁꯦ ꯂꯔ ꯀꯥꯏꯅ ꯍꯥꯏꯕꯁꯦ ꯁꯨꯝꯕ ꯇꯞꯇꯕ꯭ꯔꯕ꯭ꯔ ꯁꯨꯝꯕꯗꯗꯤ
ꯑꯗꯨꯗꯨꯅ ꯂꯣꯏꯁꯤꯜ ꯂꯥꯛꯄꯗꯒ ꯍ ꯍꯥꯞ ꯄꯗꯨ ꯅꯠꯇ꯭ꯔꯥ ꯑ ꯑꯗꯨꯗꯣ ꯇꯞꯇꯦ
ꯑꯣ ꯑꯣ ꯑꯗꯨꯒ ꯑꯩꯅ ꯆꯃꯝꯅꯕꯒ ꯂꯩꯔꯤꯕꯀꯣ
ꯃꯁꯤ ꯉꯥꯏꯈꯣ ꯉꯥꯏꯈꯣ ꯃꯁꯤ ꯑꯩꯅ ꯑꯩꯅ ꯍꯥꯏꯔꯤꯁꯤꯅ ꯍꯦꯛꯇ ꯌꯥꯝ
ꯅꯠꯇꯦ ꯅꯠꯇꯦ ꯅꯪꯅ ꯍꯥꯏꯗꯣ ꯏꯃꯥꯟꯅꯕꯤꯅꯁꯨ ꯍꯥꯏꯔꯛꯑꯦꯕ ꯃꯩꯇꯩ ꯃꯌꯦꯛ ꯇꯝꯕ ꯑꯉꯥꯡꯈꯩꯅ ꯑꯩꯅ ꯉꯁꯥꯏꯁꯦ ꯁꯨꯃꯥꯏꯅ ꯍꯥꯏꯕ ꯑꯥ ꯀꯔꯤ ꯀꯔꯤ ꯀꯔꯤ ꯕ꯭ꯔꯣ ꯀꯩꯅꯣ ꯑꯩꯅ ꯍꯥꯏꯕꯗꯣ ꯀꯩꯅꯣ ꯑꯃ ꯍꯪꯕꯅꯤꯅꯦ ꯑꯩꯅ ꯑꯗꯩꯗ ꯏꯆꯦ ꯕ꯭ꯔꯥꯒꯨꯝꯕ ꯇ꯭ꯔꯥꯒꯨꯝꯕ ꯈ꯭ꯔꯒꯨꯝꯕ ꯁꯨꯝꯕ ꯇꯧꯕꯁꯦ ꯁꯤꯗꯗꯤ ꯑꯄꯨꯟ ꯇꯞꯀꯅꯤ ꯍꯥꯏꯌꯦꯕꯀꯣ ꯑꯗꯨꯒ ꯑꯥ ꯅꯪꯅ ꯑꯦꯠ ꯑꯦꯠꯂꯥꯏꯌꯔ ꯑꯦꯠꯇ ꯑꯦꯠꯂꯥꯏꯌꯔꯒ ꯍꯥꯏꯕꯗꯣ ꯑꯦꯠꯂꯔꯒ ꯍꯥꯏꯕꯗꯣ ꯑꯗꯣ ꯁꯨꯃꯥꯏꯅ ꯗ ꯂꯔ ꯇꯥꯕ ꯇꯔ ꯇꯥꯕ ꯁꯨꯝꯕꯁꯤꯅꯗꯤ ꯏꯆꯦ ꯑꯄꯨꯟ ꯌꯥꯎꯔꯣꯏ ꯍꯥꯏꯕ ꯀꯣ ꯑꯦꯗꯒꯤ ꯑꯦꯟꯀ ꯍꯥꯏꯔꯛꯄꯗꯣ ꯑꯦꯟꯀꯗꯣ ꯑꯦ ꯅꯠꯇꯦ ꯑꯥꯇꯞ ꯎꯝ ꯁꯣꯔꯛꯑꯣ ꯌꯦꯅ ꯍꯥꯏ ꯁꯣꯔꯛꯑꯣ ꯍꯥꯏꯗꯧꯔꯦ ꯑꯩꯁꯦ ꯑꯥ ꯑ ꯑꯦꯌꯥ ꯌꯦꯅꯞ ꯅꯥ ꯂꯣꯟꯁꯨꯝ ꯇꯤꯟ ꯂꯣꯟꯁꯨꯝ ꯏꯔꯛꯄꯗꯣ ꯑꯦꯟ ꯍꯥꯏꯕꯗꯣ ꯑꯗꯩꯗ ꯑꯦꯟ ꯑꯅ ꯄꯥꯕꯗꯨ ꯑꯗ ꯑꯩꯅ ꯍꯥꯏꯁꯤ ꯇꯞꯀꯗ꯭ꯔ ꯁꯤꯅꯦꯕ ꯑꯄꯨꯟ ꯇꯞꯀꯗ꯭ꯔꯥ ꯍꯥꯏꯕ ꯑꯣ ꯃꯥꯅ ꯇꯞꯄ ꯃꯅꯦ ꯑꯦꯗꯗꯤꯇꯄ
ꯑꯣꯈꯣꯟ ꯍꯦ ꯑꯦꯡꯁ ꯐꯔꯤꯁꯤꯦꯕꯨꯣ ꯑꯇꯤꯏꯅ ꯅꯂ ꯊꯨꯝ
ꯅꯨꯗ
ꯑꯣ ꯏꯇꯤꯒꯤ ꯅꯍꯣꯟ ꯁꯨꯝ ꯗꯤꯜ ꯑꯣꯏꯔꯣꯏꯗ꯭ꯔꯣ
ꯑꯗꯨꯒꯤ ꯑꯗꯨ ꯅꯠꯇꯕ ꯇꯤꯒꯤ ꯑꯦꯟꯇꯣ ꯑꯦ ꯑꯦꯟ ꯇꯤ ꯑꯦꯟ
ꯑꯣ ꯀꯛꯆꯤꯡꯗ
ꯑꯥ ꯑꯗꯨꯕꯗ
ꯑꯣ ꯑꯇꯩ ꯑ ꯅ ꯅꯎꯣꯟ ꯁꯨꯝ ꯇꯤꯜꯂꯕ
ꯇꯤꯜꯂꯣꯁꯨꯨꯝ ꯃꯅꯛꯏꯑꯕ
ꯅꯅꯥꯥꯟꯅ ꯁꯨꯝ ꯇꯤꯂꯣꯟ ꯁꯨꯝ ꯑ ꯁꯪꯅꯩꯔꯛꯑꯣ ꯅ ꯁꯨꯝ ꯃ ꯑꯅꯤ ꯁꯪꯅꯕ ꯌꯥꯕ꯭ꯔꯣ
ꯑꯗꯨ ꯈꯪꯗꯦ ꯑꯩꯅ ꯉꯥꯏ ꯉꯥꯏ ꯍꯥꯏꯕꯗ ꯃꯥꯅ ꯑꯩꯆꯦ ꯁꯨꯃꯥꯏꯅ ꯑꯣꯏꯁꯤꯦ ꯆꯨꯝꯃꯦꯅ ꯍꯥꯏꯔꯛꯑꯦꯕꯀꯣ ꯑꯗꯣ ꯑꯩꯁꯦ ꯃꯩꯇꯩ ꯃꯌꯦꯛꯀꯤꯁꯦ ꯀꯩꯅꯣ ꯈꯤꯇꯪ ꯆꯃꯝꯅꯕ ꯈꯔꯗꯤ ꯑꯗꯨꯝ ꯂꯩꯕ ꯍꯥꯏꯇꯥꯔꯦꯅꯦ ꯑ ꯃꯥꯏ ꯀꯩꯅꯣꯁꯦ ꯑꯗꯨꯒ ꯃꯥꯅ ꯍꯥꯏꯁꯦ ꯕ꯭ꯔꯥ ꯇ꯭ꯔꯥ ꯈꯛꯇꯪ ꯇꯞꯄꯁꯨ ꯅꯠꯇꯦ ꯆꯠꯇ꯭ꯔꯤꯕ ꯑꯄꯨꯟꯕꯁꯦ ꯑꯄꯨꯟꯁꯦ ꯀꯩꯅꯣꯗꯨꯁꯨ ꯇꯞꯄꯦꯕ ꯑꯩꯅ ꯅꯍꯥꯟꯋꯥꯏ ꯇꯝꯕꯗꯗꯤ ꯁꯤꯒꯤ ꯃꯇꯥꯡꯁꯦ ꯌꯥꯝ ꯇꯝꯈꯤꯕꯅꯦꯕ ꯑꯩꯅ ꯁꯤꯖꯤꯟꯅꯃꯟꯗꯕꯩ ꯀꯥꯎꯕꯅꯦꯕꯀꯣ ꯀ꯭ꯋꯥꯛꯀ ꯍꯥꯏꯕꯗꯣ ꯀ꯭ꯋꯥꯛꯀ ꯍꯥꯏꯕꯗꯣ ꯑꯗꯒꯤ ꯑꯥ ꯑꯗꯨꯗ ꯄꯥꯥꯛꯔꯀ ꯍꯥꯏꯕꯗꯣ ꯄꯥꯀꯤꯡꯒꯤ ꯄꯥꯛꯀ ꯍꯥꯏꯕꯗꯣ ꯅꯠꯇ꯭ꯔꯒ ꯑ ꯄꯥꯛ ꯑꯆꯧꯕꯒ ꯍꯥꯏꯕꯗꯨꯅꯦꯕ ꯑꯗꯨꯝꯕꯗꯗꯤ ꯑꯄꯨꯟ ꯇꯞꯄꯦꯀꯣ ꯃꯣꯏꯁꯦ ꯍꯥꯏꯗꯤ ꯄꯥ ꯑꯇꯞ ꯔꯥꯏ ꯀꯣꯛꯂꯣꯟ ꯁꯨꯝꯁꯤꯗ ꯔꯥꯒ ꯀꯣꯛꯀꯁꯦ ꯇꯞꯄꯦꯕ ꯑꯄꯨꯟ ꯄꯥꯔꯇꯗꯤ ꯑꯗꯣ ꯑ ꯑꯩꯅ ꯉ ꯍꯥꯏꯅꯤꯡꯉꯤꯁꯦ ꯕ꯭ꯔꯥ ꯇ꯭ꯔꯥ ꯈꯛꯇꯪ ꯑꯣꯏꯗꯕ꯭ꯔꯥ ꯄꯥꯛꯇꯗꯤ ꯇꯞꯄꯤꯁꯦ ꯀꯩꯒꯤꯅꯣꯁꯦ ꯍꯪꯅꯤꯡꯉꯛꯑꯦꯕ ꯀꯣꯏꯁꯟꯁꯦ ꯑꯄꯨꯟ ꯈꯨꯇꯞꯁꯦ
ꯈꯪꯗ꯭ꯔꯦ ꯍꯦ ꯃꯩꯇꯩ ꯃꯌꯦꯛꯀꯤꯁꯦ ꯑꯩꯈꯣꯏꯁꯨ ꯌꯥꯝ ꯃꯨꯟꯅ ꯈꯪꯗꯦ ꯑꯗꯣ
ꯑꯗꯨꯅꯦ ꯃꯁꯤꯡꯖꯦ ꯁꯨꯔꯤꯔꯥ ꯁꯨꯗꯔꯤꯔꯁꯨ ꯈꯪꯗꯦꯕ ꯆꯠꯇ꯭ꯔꯕꯔꯥ ꯇꯧꯗ꯭ꯔꯕꯔꯥ ꯍꯥꯏꯗꯨꯗꯤ ꯗ꯭ꯔꯖꯦ ꯑꯣꯏ ꯇꯞꯇꯣꯏꯅꯦꯕ ꯄꯨꯟ ꯅꯠꯇ꯭ꯔꯥ ꯗꯔꯥꯖꯦ ꯆꯠꯈ꯭ꯔꯦꯒ ꯍꯥꯏꯔꯛꯄꯁꯦ ꯈ꯭ꯔꯦꯒ ꯍꯥꯏꯔꯞꯄꯁꯦ ꯈ ꯔ ꯖꯦ ꯇꯞꯇꯣꯏꯅꯦꯕꯀꯣ ꯑꯄꯨꯟꯖꯦ ꯑꯗꯨꯅꯤꯗ ꯑꯩ ꯍꯤꯇꯪ ꯉꯥꯎꯔꯤꯕ ꯁ꯭ꯋꯥꯏ ꯃꯇꯥꯡꯁꯦ ꯑꯗꯣ ꯃꯣꯏꯅꯕꯨꯗꯤ ꯃꯤꯂꯥꯟꯒꯤ ꯃꯤ ꯀꯥꯡꯕꯨꯅꯕꯨꯗꯤ ꯇꯥꯛꯄ ꯃꯇꯝꯗ ꯑꯩꯉꯣꯟꯗ ꯐꯖꯅꯗꯤ ꯇꯥꯛꯈꯤꯕꯀꯣ ꯁꯤꯒꯤ ꯇꯞꯄꯩ ꯃꯇꯥꯡꯖꯤꯀꯣ ꯁꯤ ꯇꯞꯀꯗꯝꯅꯤ ꯁꯦ ꯇꯞꯀꯗꯝꯅꯤꯅ ꯑꯗꯨꯑꯣꯏ ꯇꯔꯁꯨ ꯁꯤꯃꯛ ꯆꯠꯅꯔꯦ ꯍꯥꯏꯕꯗꯤ ꯌꯥꯎꯗꯦ ꯇꯧꯕꯗꯕꯨ ꯃꯩꯇꯩ ꯃꯌꯦꯛ ꯈꯨꯗꯤꯡꯃꯛꯁꯦ ꯃꯅꯤꯡ ꯂꯣꯝꯕꯖꯦ ꯇꯞ ꯑꯝꯇ ꯌꯥꯎꯗꯦ ꯍꯥꯏꯕꯖꯤꯝꯗꯤ ꯑꯩꯈꯣꯏꯁꯦ ꯈꯪꯉꯦꯗꯅꯀꯣ ꯈꯪꯕ꯭ꯔꯥ ꯅꯪ ꯑꯗꯨ ꯈꯪꯕ꯭ꯔꯥ ꯑꯥꯇꯞ ꯑꯝꯇ ꯍꯥꯞꯇꯦꯁꯦ
ꯀꯔꯝꯕ ꯀꯔꯝꯕꯒꯤꯅꯣ
ꯃꯅꯤꯡ ꯊꯪ ꯊꯪꯕ ꯁꯔꯨꯛꯁꯦ ꯑꯇꯞ ꯑꯝꯇ ꯌꯥꯎꯔꯣꯏꯕ ꯃꯩꯇꯩ ꯃꯌꯦꯛꯁꯦ
ꯎꯝ ꯎꯝ ꯑꯗꯨ ꯅꯠꯇ ꯎꯝꯕꯤꯈꯣ ꯐꯪꯗꯦꯅꯦ
ꯁꯝꯅ ꯍꯥꯏꯔꯕꯗ ꯃꯃꯤꯡꯒꯨꯝꯕ ꯅꯠꯇꯅ
ꯎꯝ ꯎꯝ
ꯑꯗꯒꯤ ꯑꯅ ꯂꯣꯡꯕꯗ ꯍꯥꯏꯗꯤ ꯑ ꯆꯥꯎꯕꯒ ꯍꯥꯏꯕꯗꯨꯗꯤ ꯑꯥꯇꯞ ꯇꯞꯄꯛꯑꯦꯕꯀꯣ
ꯎꯝ ꯎꯝ
ꯑꯗꯨꯅ ꯍꯥꯏꯕꯁꯦ ꯑꯗꯨꯅ ꯍꯥꯏꯕꯁꯦ ꯑꯈꯣꯏꯒꯤꯗꯗꯤ ꯕꯪꯒꯥꯂꯤꯗꯗꯤ ꯑ ꯁꯣꯔꯑꯣ ꯑ ꯗꯥ ꯎ ꯗꯥ ꯂꯆꯧꯀꯥꯔꯥ ꯅꯥꯑ ꯀꯥꯔꯥ ꯑꯗꯨꯅ ꯍꯥꯏꯗ꯭ꯔꯥ ꯑꯗꯨꯅ ꯍꯥꯏꯕꯁꯦ ꯃꯩꯇꯩ ꯃꯌꯦꯛꯇꯗꯤ ꯑꯇꯤꯌꯥ ꯗꯤꯜ ꯎꯅꯞ ꯅꯥꯏ ꯗꯨꯏꯅꯦꯕ
ꯑ ꯑ ꯗꯤꯜ ꯑ ꯑꯣꯀꯦ ꯀꯦ ꯑꯥ ꯑꯣꯀꯦ ꯑꯣꯀꯦ ꯊ ꯊꯥꯡ ꯊꯥꯌꯦ ꯍ
ꯆꯠꯄꯗ ꯀ ꯍꯥꯕꯁꯦ ꯆꯠꯄꯗ ꯍꯥꯏꯕꯁꯦ ꯍ ꯆꯤꯜ ꯆꯤꯜ ꯍꯥꯏꯔꯒꯅꯦ ꯇꯤꯜ ꯂꯣꯟꯁꯨꯝ ꯑꯝ ꯄ ꯅꯥ ꯏꯔꯅꯦꯕ ꯆꯠꯄꯗꯥ ꯑꯗꯨ ꯎꯝ ꯍꯤꯟꯗꯤ ꯑꯦ ꯀꯝ ꯄꯥꯅ ꯍꯥꯏꯗꯤ ꯄ ꯅ ꯍꯥꯏꯗꯤ ꯅꯥꯗꯣ ꯆꯠ ꯆꯠ ꯑꯦ ꯄꯥꯗꯥ ꯍꯥꯏꯕ ꯆꯠꯄꯗ ꯍꯥꯏꯕꯁꯦ
ꯑꯗꯨꯅꯦ ꯑꯗꯨꯅꯦ ꯎꯝ
ꯁꯨꯃꯥꯏ ꯏꯗꯣꯏꯅꯦꯕ ꯑꯗꯨ ꯀꯩꯒꯨꯝꯕ ꯕꯦꯡꯒꯥꯂꯤꯗꯗꯤ ꯆꯠꯄꯗꯥ ꯅ ꯏꯔꯛꯄ ꯃꯇꯝꯗ ꯗꯣ ꯑ ꯀꯥꯔꯥ ꯏꯔꯛꯑꯣꯏꯗ꯭ꯔꯥ ꯑꯀꯥꯔꯥ ꯂꯣꯏ ꯌꯥꯎꯋꯦꯕ ꯃꯤꯒꯤꯗꯤ ꯑꯈꯣꯏꯒꯤꯅꯃ ꯀꯥ ꯑꯀꯔꯥ ꯃꯠꯇ ꯌꯥꯎꯔꯣꯏ ꯍꯥꯏꯌꯦꯕ ꯕ
ꯎꯝ ꯉꯁꯤ ꯈꯪꯗꯦꯗ ꯑꯩꯅꯁꯨ ꯍꯪꯉꯝꯕꯅꯦ ꯑꯈꯣꯏꯒꯤ ꯏꯃꯥꯟꯅꯕꯁꯤꯡꯗꯨꯗ ꯐꯔꯤ ꯎꯝ ꯎꯋꯥ ꯁꯨꯝ ꯃꯌꯦꯛꯁꯦ
ꯑꯝ ꯑꯗꯣꯔ ꯔꯥꯏꯖꯦ ꯂꯣꯟꯁꯣꯟ ꯑꯣꯏ ꯔ ꯂꯣꯟꯁꯨꯝ ꯁꯨꯝ ꯍꯥꯞꯇ꯭ꯔꯁꯨ ꯔꯥꯏꯁꯦ ꯂꯣꯟ ꯁꯨꯝ ꯑꯣꯏꯅ ꯁꯤꯖꯤꯟꯅꯩ ꯍꯥꯏꯌꯦ
ꯁꯤꯖꯟꯅꯩ ꯂꯣꯟꯁꯨꯝ ꯃ ꯌꯦꯛꯇ ꯍꯥꯞꯄ ꯑꯩ ꯁꯤꯖꯤꯟꯅꯔꯤ ꯍꯧꯖꯤꯛ ꯑꯃ ꯀꯟꯐꯥꯔꯝ ꯄꯨꯔꯥ ꯇꯧꯔꯦꯕ
ꯆꯀꯔ ꯍꯥꯏꯔꯁꯦꯕ ꯆꯀꯔ ꯍꯥꯏꯔꯁꯦꯕ ꯆꯤꯜ ꯀꯣꯛ ꯂꯣꯟꯁꯨꯝ ꯆꯠꯂꯦꯀꯣ ꯑꯗ ꯀꯔꯥꯏ ꯏꯗꯨꯣꯏꯅꯦꯕ ꯃꯣꯏꯁꯦ ꯆꯀꯔ ꯍꯥꯏ ꯆꯀꯔꯥꯅ ꯄꯥꯗꯦꯕ
ꯆꯀꯔꯅ ꯄꯥꯏꯌꯦꯕ ꯑꯗꯨꯒꯤ ꯀꯔꯁꯤꯗꯅꯦꯕ ꯑꯩꯅ ꯑꯄꯨꯟ ꯁꯤꯖꯤꯟꯅꯗꯕ꯭ꯔꯥꯅ ꯍꯪꯉꯤꯁꯦ ꯍꯥꯏꯗꯤ ꯑꯅꯤꯗꯣ ꯁꯝꯅꯔꯤꯅꯤ ꯍꯥꯏꯕꯗꯣ ꯇꯥꯛꯄ ꯃꯇꯝꯗ ꯀꯔꯗꯣ ꯀꯔꯗꯣ ꯑꯅꯤꯗꯨꯣ ꯁꯝꯅꯔꯤꯅꯤ ꯍꯥꯏꯁꯦ ꯑꯄꯨꯟ ꯁꯤꯖꯤꯟꯅꯐꯝ ꯑꯃ ꯊꯣꯛꯇꯕ꯭ꯔꯥ ꯁꯤꯅꯦꯕ ꯑꯩꯅ ꯍꯪꯉꯤꯁꯦ
ꯈꯪꯗꯦꯕꯣ ꯃꯁꯤ ꯑꯗꯒꯤꯗꯤ ꯅꯍꯥꯟꯃꯨꯛꯁꯨ ꯑꯃꯨꯛ ꯑꯩꯅ ꯈꯪ ꯏꯆꯟꯅꯨꯄꯤꯗ ꯏꯆꯟꯅꯨꯄꯤꯅ ꯍꯪꯕꯗ ꯁꯤꯜꯄꯤꯌꯥ ꯃꯃꯤꯡ ꯕꯅꯥꯟ ꯇꯧꯔꯣꯅ ꯇꯧꯕ ꯕꯤ ꯌꯥꯝ ꯑꯥꯇꯞ ꯌꯥ ꯁꯤꯟꯕꯤ ꯌꯥꯅ ꯇꯧꯕꯗꯣ ꯑꯥ ꯑꯗꯨ ꯃꯣꯏ ꯏꯗꯕꯩ ꯑꯃꯥꯏ ꯏꯔꯁꯨ ꯌꯥꯏ ꯑꯗꯨ ꯑꯗꯨꯃꯥꯏꯅ ꯌꯥꯝꯅ ꯎ ꯆꯥꯃꯤꯟꯅꯕ ꯂꯩꯔ ꯁꯨꯝ ꯁꯤꯜ ꯊꯥꯔꯒ ꯌꯥꯡ ꯄꯨꯟ ꯍꯥꯏ
ꯀꯔꯤꯕꯥ ꯁꯝ ꯏꯅꯞ
ꯂꯏꯂꯣꯞꯁꯨꯝ ꯁꯤꯜ
ꯌꯥꯡ ꯑꯥꯇꯞ
ꯄꯨꯨꯟ ꯑꯄꯨꯟ
ꯑꯣ ꯁꯤꯜꯕꯤꯌꯥ ꯁꯤꯜꯕꯤꯌꯥꯅ ꯆꯠꯄ ꯕꯥꯖꯤꯒ ꯌꯥꯒ ꯑꯣ
ꯑꯗꯨꯃꯥꯏꯅ ꯑꯗꯨꯃꯥꯏꯅ ꯑꯈꯣꯏꯅ ꯈꯜꯂꯨꯕꯅ ꯁꯤ ꯄꯤꯌꯥꯁꯤ ꯁꯝ ꯏꯅꯞ
ꯍꯣꯏ ꯈꯣꯟꯊꯣꯛꯇꯨꯗ ꯂꯥꯛꯀꯗꯧ ꯃꯥꯟꯕ
ꯑꯥ ꯑꯥ ꯁꯤꯗꯤ ꯌꯥꯅ ꯑꯗꯨꯃꯥꯏꯅ ꯆꯠꯂ ꯑꯗꯣ ꯑꯩꯈꯣꯏꯅ ꯄꯨꯔꯝꯃꯤꯅꯅꯤꯗ ꯁ꯭ꯋꯥꯏꯁꯇꯗꯤ ꯃꯣꯏ ꯑꯗꯨꯃꯥꯏꯅ ꯇꯧꯋꯤ
ꯑꯗꯨꯅꯦ ꯑꯩꯁꯨ ꯏꯉꯥꯎ ꯉꯥꯎꯋꯦ ꯍꯥꯏꯕ ꯃꯩꯇꯩ ꯃꯌꯦꯛꯁꯦ ꯑꯁ ꯀꯩꯅꯣ ꯑꯩ ꯀꯣꯛ ꯉꯥꯎꯏꯤ ꯀꯣꯛ ꯃꯣꯏꯒꯤꯁꯦ
ꯑꯗꯣ ꯈꯪꯗꯦꯅ ꯃꯩꯇꯩ ꯃꯌꯦꯛꯁꯦ ꯑꯉꯥꯡꯁꯤꯡ ꯍꯧꯖꯤꯛꯀꯥꯟꯗꯤ ꯃꯥꯔꯛꯁꯨ ꯌꯥꯝ ꯐꯪꯉꯦꯀꯣ ꯃꯥꯔꯛꯁꯨ ꯌꯥꯝ ꯐꯪꯉꯦ ꯑꯗꯣ ꯍꯥꯇꯦ ꯃꯣꯏ ꯑꯗꯨꯝ ꯍꯥꯏꯗꯤ ꯍꯩꯕꯅꯦ ꯑ ꯍꯧꯖꯤꯛꯈꯕꯤ ꯑꯃꯨꯛꯀꯗꯣ ꯑꯣ ꯀꯩ ꯍꯥꯏꯅꯤ ꯃꯩꯇꯩ ꯃꯌꯦꯛ ꯀꯤꯗꯨꯃꯥꯛ꯫ ꯗꯨ꯫ ꯌꯥꯝ ꯐꯪꯈꯤꯌꯦ ꯂꯦꯇꯔꯒ ꯆꯠꯈꯤꯕ꯭ꯔꯥ ꯀꯔꯤꯅꯣ ꯑꯗꯨꯃꯥꯏꯅ ꯑꯗꯨꯝ ꯇꯧꯈꯤꯝꯅꯤ ꯃꯩꯇꯩ ꯃꯌ‌ꯦꯛ ꯫ ꯗꯨꯝ ꯗꯤ ꯊꯖꯒꯔꯤ꯫ ꯇꯝꯕ ꯃꯥꯜꯂꯤ ꯍꯧꯖꯤꯛꯀꯥꯟꯒꯤ ꯖꯦꯅꯦꯔꯦꯁꯟꯁꯤ꯫
ꯎꯝ꯫ ꯫ ꯑꯗꯨꯅꯤꯅꯦ ꯑꯁ ꯑꯗ ꯃꯩꯇꯩ ꯃꯌꯦꯛ ꯫ ꯀꯤ ꯂꯥꯏꯔꯤꯛ ꯑꯥ‌ ꯃꯆꯥ꯫ ꯑꯃ ꯂꯩꯕꯅꯦꯕ ꯔꯦꯠ ꯃꯆꯨꯒꯤ꯫ ꯑꯗꯨꯗꯗꯤ ꯍꯥꯏꯐꯦꯠ ꯌꯥꯎꯔꯝꯗꯣꯏ ꯃꯥꯜꯂꯦ ꯑꯗꯨꯒꯤ꯫
ꯑꯣ ꯅꯤꯌꯝ ꯅꯤꯌꯝ ꯅꯤꯌꯝ ꯂ꯫ ꯀꯩꯩꯅꫭ ꯃꯩꯇꯩ ꯃꯌꯦꯛ ꯀꯩꯅꫭ ꯀ ꯀꯩ ꯂꯩꯥꯏꯔꯤꯛ ꯑꯣꯏꯗꫭꯏꯅꫭ꯫
ꯂꯥꯏꯔꯤꯛ ꯃꯆꯥ ꯑꯃ ꯂꯩꯅꯦ ꯔꯦꯠ ꯃꯆꯨꯒꯤ ꯊꯥꯏꯅꯒꯤ ꯑꯗꯣ ꯑꯥ ꯀꯩꯅꯣꯗ ꯐꯪꯕ꯭ꯔꯕ ꯒꯨꯒꯜꯗꯨꯒꯨꯝꯕ ꯐꯪꯕ꯭ꯔꯕ ꯃꯩꯇꯩ ꯃꯌꯦꯛꯀꯤ ꯕꯨꯛꯁꯦ꯫ ꯑꯅꯧꯕ ꯍꯥꯏꯗꯤ꯫ ꯄꯤ ꯂꯥꯏꯔꯤꯛꯀ ꯍꯥꯏꯅꯕ ꯑꯗꯨꯝꯕꯗꯣ꯫
ꯎꯝ ꯈꯪꯗ‌ꯦ ꯈꯪꯗ‌ꯦꯟꯍ‌ꯦ ꯌꯦꯡꯕ ꯌꯥꯏ ꯑꯗꯨ ꯃꯣꯏꯒꯤ ꯋꯥꯆꯞ ꯅꯝꯕꯔ ꯂꯧꯔꯒ ꯀꯩꯅꯣꯒꯤ ꯕꯨꯛꯁ꯫
ꯎꯝ ꯑꯗꯨ ꯑꯩ ꯑꯝ꯫ ꯇꯪ ꯄꯥꯝꯃꯦꯕ ꯑꯩ ꯒ꯭ꯌꯥꯟ ꯇꯥꯗ꯭ꯦꯔꯤꯕ ꯃꯩꯇꯩ ꯃꯌꯦꯛꯁꯦ ꯈꯤꯇꯪ ꯀꯟꯐ꯭ꯌꯨꯁ ꯆꯠꯂꯦꯕ꯫ ꯑꯗꯨꯅꯤꯅ‌ꯦ ꯇꯧꯔꯤꯁꯦ꯫ ꯁꯨꯃꯥꯏꯟ ꯉꯥꯎꯔꯦꯗꯤ ꯍꯌ‌ꯦꯡ ꯑꯣꯟꯅ ꯇꯩꯅꯅ ꯑꯩꯈꯣꯏꯁꯨ꯫ ꯏꯒꯔꯗꯤ ꯐꯛ ꯇꯥꯗꯣꯏꯅꯦꯕ ꯎꯝ꯫
ꯑꯗꯨ ꯑꯈꯣꯏꯅ ꯌꯥꯎꯕꯗꯨꯁꯨ ꯑꯗꯨꯅꯤ ꯑꯈꯣꯏꯁꯨ ꯍꯦꯛ ꯉꯥꯎꯏ꯫ ꯫ ꯆꯤꯡꯅꯕ ꯍꯥꯏꯒꯗ꯭ꯔꯥ꯫ ꯍꯦꯛ ꯑꯣꯏꯌ‌ꯦ꯫
ꯆꯥꯎꯔꯥꯛ ꯆꯥꯎꯔꯥꯛꯄ ꯏꯕꯒꯤ ꯋꯥꯅꯦꯕꯀꯣ ꯑꯗꯨꯅꯦꯗ ꯑꯗꯣ ꯑꯩꯖ‌ꯦ꯫ ꯑꯦꯠ ꯐꯣꯔꯇꯤ ꯐꯥꯏꯚ ꯇꯥꯗꯣꯔꯦꯕꯀꯣ ꯀ꯭ꯂꯥꯁ ꯂꯤꯡ ꯂꯥꯛꯑꯦ꯫ ꯑꯗꯣ ꯀꯣꯟꯅ ꯁꯥꯔꯁꯤꯀꯣ꯫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
ꯎꯝ ꯊꯝꯃꯣ ꯊꯝꯊꫭ ꯎꯝ ꯎꯝ꯫